ꯇꯥꯕ꯭ꯔꯣ
ꯍꯩ ꯇꯥꯏ ꯇꯥꯏ ꯇꯥꯏꯌꯦ ꯐꯖꯕ
ꯍꯥꯏ ꯍꯥꯎ‌ ꯆꯦꯡꯅꯤꯅ
ꯑ
ꯇꯨꯝꯅꯤꯡꯗ꯭ꯔꯤꯕꯣ
ꯇꯅꯤꯡꯗ꯭ꯔꯤꯌꯦ ꯕꯣꯜ ꯌꯦꯉꯅꯤ
ꯀꯩ ꯀꯩ ꯂꯩꯒꯦ ꯑꯣ ꯑꯣ
ꯄꯦꯟꯒ ꯐ꯭ꯔꯥꯁꯒ ꯀꯩ ꯀꯩꯅꯣ ꯂꯣꯏ ꯂꯩꯌꯦ
ꯑ ꯇꯨꯝꯅꯤꯡꯉꯦ
ꯁꯥꯛꯇꯨꯒ ꯑꯗꯨ ꯑꯣꯏꯔꯗꯤ ꯀꯔꯝꯕ ꯋꯥꯔꯤ ꯁꯥꯁꯤꯔꯣ
ꯀꯤ ꯌꯤꯟꯖꯥꯡ ꯆꯥꯔꯒ‌ꯦ ꯅꯪ
ꯉꯁꯤꯁꯦ ꯁꯧꯒ꯭ꯔꯤ
ꯍꯥꯎꯇꯦ ꯍꯦ
ꯏꯁ ꯍꯥꯎꯇꯦ ꯍꯦ ꯑꯂꯦꯁꯆ
ꯋꯥꯔꯤ ꯑꯃ ꯂꯤꯔꯛꯑꯣꯅ
ꯋꯥꯔꯤ ꯑꯃꯥ
ꯎꯝ
ꯑꯥ ꯄꯨꯄꯨ ꯐꯣꯛꯁ ꯇꯤꯚꯤꯒꯤ ꯑꯥ ꯄꯨꯄꯨ ꯇꯣꯝꯕ ꯕꯨꯠꯀꯤ ꯏꯁꯇꯣꯔꯤꯗꯨ ꯅꯪ ꯇꯥꯕ꯭ꯔꯥ
ꯎꯝ ꯇꯥꯗꯦ ꯑꯗꯨ ꯅꯪ ꯂꯤꯕꯤꯌꯣ ꯌꯥꯝ ꯇꯥꯅꯤꯡꯉꯦ
ꯑ ꯃꯣꯏꯒꯤ ꯋꯥꯔꯤꯗꯨ ꯀꯩ ꯍꯥꯏꯁꯤꯒꯦ ꯄꯨꯔꯥ ꯐꯤꯂꯤꯡꯅꯦꯕ ꯐꯤꯂꯝꯒꯤ ꯋꯥꯔꯤ ꯋꯥꯔꯤꯗꯣ ꯑꯩ ꯃꯣꯏꯗꯤ ꯕꯨꯠꯀꯤ ꯋꯥꯔꯤꯅꯦꯕ
ꯍ‌ꯣꯏ
ꯕꯨꯠꯀꯤ ꯐꯥꯔꯁ ꯑꯦꯄꯤꯁꯣꯠꯇ ꯕꯨꯠ ꯊꯣꯛꯄꯁꯤꯅ ꯀꯃꯥꯏ ꯇꯧꯏ ꯍꯥꯏꯕꯀꯥꯟꯗ ꯃꯈꯨꯠ ꯑꯀꯛꯄ ꯕꯨꯠ ꯀꯣ ꯑꯗꯨꯒ ꯃꯀꯣꯛ ꯑꯀꯛꯄ ꯕꯨꯠ ꯑꯃꯒ ꯀꯣ
ꯎꯝ
ꯃꯣꯏ ꯍꯤꯜꯂꯣꯏ ꯋꯥꯔꯤ ꯌꯥꯝ ꯂꯩꯕꯅꯦꯕ
ꯎꯝ
ꯑꯁ ꯃꯣꯏ ꯋꯥꯔꯤ ꯌꯦꯡꯉꯣ ꯅꯪ ꯑꯁ ꯇꯨꯝꯕ ꯀꯥꯟꯗ ꯃꯪꯒꯀꯣ
ꯍꯣꯏ ꯌꯥꯔꯦ ꯌꯥꯔꯦ ꯁꯤꯒꯨꯝꯕ ꯍꯣꯏ ꯈꯔ ꯆꯠꯅꯗ꯭ꯔꯦ ꯁꯤ ꯇꯣꯄꯤꯛꯁꯦ
ꯑ ꯆꯠꯅꯗ꯭ꯔꯦꯕꯀꯣ
ꯑ ꯍꯣꯏ
ꯅꯪ ꯂꯤꯔꯛ ꯑꯣꯅꯦ ꯑꯗꯨꯗꯤ
ꯑꯩ ꯂꯤꯔꯛꯀꯦꯀꯣ ꯅꯣꯡꯃꯅꯦ
ꯑꯣꯏ
ꯅꯪ ꯊꯥꯖꯒꯦꯔꯥ ꯊꯥꯖꯔꯣꯏꯒꯦꯔꯥ ꯑꯗꯨꯝ ꯄꯪꯂꯤ ꯂꯤꯔꯛꯑꯒꯦꯀꯣ
ꯎꯝ
ꯅꯣꯡꯃꯅꯦ
ꯑ
ꯑꯥ ꯑꯩꯒꯤ ꯃꯪꯗ
ꯎꯝ
ꯑꯩꯁꯦ ꯀꯩꯊꯦꯜꯗ ꯄꯣꯠꯐꯝ ꯐꯝꯔ ꯂꯩꯔꯝꯕ ꯋꯥꯅꯦ
ꯈꯦꯜꯂ
ꯄꯣꯠ ꯌ‌ꯣꯜꯂꯒ
ꯑꯣ ꯑꯁ ꯅꯥꯁꯛꯇꯨꯒ ꯑꯁ ꯑꯩꯒꯤ ꯃꯪ ꯉꯔꯥꯡꯗꯣ
ꯑꯣ
ꯑꯣ ꯅꯣꯡꯃꯩ ꯀꯥꯞꯅꯕ ꯃꯣꯏ ꯀꯥꯞꯅꯕ ꯃꯇꯝꯗ ꯑꯩꯈꯣꯏ ꯑꯩꯈꯣꯏ ꯗꯗꯥꯗꯨ ꯁꯤꯒ꯭ꯔꯕ ꯀꯥꯞ ꯅꯣꯡꯃꯩꯅ ꯄꯥꯟꯅꯤ ꯍꯥꯏꯗꯅꯀꯣ ꯁꯤꯕꯋꯥꯅꯤꯗ ꯑꯗꯨ ꯑꯁ ꯑꯩꯅ ꯀꯞꯄꯁꯤꯅ ꯀꯞꯄꯁꯤꯅꯀꯣ ꯑꯁ
ꯍꯣꯏ ꯍꯣꯏ
ꯃꯪꯗ ꯑꯣꯏꯔꯁꯨ ꯌꯥꯝ ꯅꯨꯡꯁꯤꯕ ꯑꯩꯈꯣꯏ ꯌꯥꯝ ꯀꯞꯅꯤꯡꯕꯗꯣ
ꯍꯣꯏ ꯍꯣꯏ ꯍꯣꯏ ꯑꯗꯨꯃꯥꯏꯅ ꯇꯧꯕꯅꯤ
ꯎꯝ ꯑꯗꯨꯒ ꯍꯥꯏꯔꯣ
ꯍꯥꯏꯔꯣ ꯍꯥꯏꯔꯣ ꯅꯪꯒꯤ
ꯅꯪ ꯍꯥꯏꯔꯣ ꯑꯩ ꯀꯥꯎꯔꯦ ꯑꯃꯨ ꯑꯩ ꯀꯥꯎꯔꯦ
ꯅꯪꯁꯨ ꯀꯥꯎꯒꯂꯦꯍꯦ
ꯑ ꯏꯁ ꯀꯥꯎꯒꯟꯕ ꯂꯩꯅ ꯂꯩꯌꯦ ꯑꯩꯗꯤ
ꯑꯩꯅꯦ ꯍꯟꯗꯛꯅꯦ ꯀꯣꯏꯕ ꯆꯠꯇꯣꯏꯅꯦ ꯑꯥ ꯃꯄꯥꯜꯂꯝꯗ
ꯑꯗꯨ ꯀꯦꯀꯌꯥ ꯄꯤꯈ꯭ꯔꯦ ꯑꯗꯨ ꯅꯪ ꯆꯠꯄ ꯃꯇꯝꯗ ꯐ ꯇꯣ ꯌꯥꯝ ꯐꯖꯕ ꯊꯥꯔꯛꯑꯣꯀꯣ ꯑꯩ ꯏꯟ꯭ꯁꯇꯥꯒ꯭ꯔꯥꯝꯗ ꯊꯥꯒꯠ ꯊꯥꯒꯠ ꯊꯥꯒꯠꯄꯤꯒꯦ ꯏꯁꯇꯣꯔꯤꯗꯀꯣ ꯑꯩꯒꯤ ꯑꯩꯒꯤ ꯐ꯭ꯔꯦꯟꯁꯦ ꯌꯥꯝꯅ ꯅꯨꯡꯉꯥꯏꯔꯦ ꯆꯠꯂ ꯂꯩꯔꯝꯃꯦꯒ ꯀꯣꯏꯁꯟꯗ ꯑꯗꯨꯃꯥꯏꯅ ꯊꯝꯃꯒ
ꯍꯣꯏ ꯍꯣꯏ ꯊꯥꯒꯠꯂ ꯂꯣꯏꯔ ꯀꯅꯣ
ꯍꯣꯏ ꯑꯩ ꯅꯍꯥꯟ ꯑꯥꯗ ꯄꯩꯁꯥ ꯇꯥꯟꯅ ꯆꯠꯄ ꯀꯥꯟꯗꯀꯣ
ꯍꯣꯏ ꯀꯥꯏꯗ
ꯑꯥ ꯀꯩꯅꯣꯗ ꯄꯥꯜꯂꯝꯅꯤ ꯅꯠꯇꯕ ꯑꯁꯤ ꯃꯊꯪꯒꯤꯗꯣ ꯑꯗꯨ ꯃꯇꯝꯗ ꯑꯩꯒꯤ ꯑꯩꯒꯤ ꯇꯣꯂꯣꯞ ꯑꯩꯒꯤ ꯇꯣꯂꯣꯞꯇꯨ ꯂꯤꯁꯤꯡ ꯃꯤꯠ ꯑꯣ ꯇꯣꯂꯣꯞꯇꯨꯝ ꯆꯥꯡ ꯅꯥꯏꯅ ꯄꯤꯗꯕꯀꯣ
ꯍꯣꯏ
ꯆꯥꯡ ꯅꯥꯏꯅ ꯄꯤꯗꯕ ꯑꯗꯨꯗ ꯑꯩꯅ ꯁꯥꯎꯅꯤꯡꯉꯤꯅꯀꯣ ꯈꯨꯟꯗꯛꯇ ꯃꯄꯨꯒ ꯈꯟꯅꯒ ꯈꯟꯅꯔꯛꯄꯅꯦꯕ ꯑꯩꯒꯤ ꯃꯥꯁꯨ ꯑꯩꯉꯣꯟꯗ ꯂꯥꯎꯔꯛꯄ ꯍꯥꯥ
ꯌꯥꯝ ꯅꯣꯛꯅꯤꯡꯉꯦ
ꯍꯣꯏ ꯃꯄꯨꯁꯨ ꯑꯩꯉꯣꯟꯗ ꯂꯥꯎꯔꯛꯄ ꯑꯩꯅꯁꯨ ꯑꯁ ꯑꯩꯅ ꯑꯗꯨ ꯃꯇꯝꯗ ꯑꯩꯅ ꯐꯣꯟ ꯇꯧꯕꯀꯣ ꯑꯗꯣ ꯊꯕꯛ ꯆꯤꯟꯕ ꯃꯇꯝꯗꯅꯦꯕ ꯑꯩꯅ ꯐꯣꯟ ꯊꯣꯛꯧꯍ ꯂꯩꯕ ꯑꯗꯨ ꯃꯄꯨꯅ ꯑꯩꯉꯣꯟꯗ ꯊꯕꯛ ꯃꯇꯝꯗ ꯐꯣꯟ ꯄꯥꯏꯕꯩ ꯋꯔꯣ ꯑꯗꯨꯃꯥꯏ ꯍꯥꯏꯔꯀꯣ ꯑꯗꯨꯗ ꯑꯩꯅ ꯑꯁ ꯑꯩ ꯏꯃꯥꯔꯖꯦꯟꯁꯤ ꯇꯧꯗ ꯌꯥꯗꯦ ꯇꯧꯕꯅꯤ ꯑꯩꯅ ꯂꯥꯎꯔꯛꯄꯅꯦꯕ ꯑꯗꯨꯗ ꯃꯄꯨ ꯑꯣꯏꯕꯅꯤꯁꯤ ꯂꯥꯎꯅꯕ ꯑꯩ ꯑꯩꯅ ꯁꯣꯅꯤꯅ ꯇꯣꯛꯑꯒ ꯆꯠꯄꯅꯦꯕ ꯃꯣꯏ ꯊꯕꯛꯇꯣ ꯑꯁ ꯈꯨꯝꯋꯥꯗꯤ ꯂꯣꯏꯔꯦ
ꯑꯁ ꯋꯥꯕꯅꯦ ꯃꯤ ꯃꯈꯥ ꯂꯩꯕ ꯍꯥꯏꯕꯁꯤꯀꯣ
ꯎꯝ ꯑꯁ ꯋꯕꯅꯦ ꯃꯃꯤꯡ ꯃꯃꯤꯡꯗꯨ ꯌꯥꯝ ꯍꯥꯎꯇꯕꯅꯦ ꯑꯗꯨꯒꯤ ꯅꯨꯄꯥꯗꯨ
ꯍꯣꯏ ꯐꯔꯦ ꯐꯔꯦ ꯊꯕꯛ ꯍꯥꯏꯁꯦ ꯈꯔ ꯈꯥꯡꯅ ꯊꯕꯛ ꯆꯁꯨꯒꯗꯕꯅꯤ
ꯎꯝ
ꯄꯨꯟꯁꯤ ꯍꯥꯏꯁꯤꯗꯤ ꯑꯋꯥ ꯅꯨꯡꯉꯥꯏ ꯑꯗꯨꯝ ꯊꯦꯡꯅꯥ ꯇꯥꯕꯅꯤꯅ ꯀꯩꯅꯣ
ꯑꯥ ꯑꯁ ꯋꯥꯔꯤꯔꯤ ꯑꯃ ꯂꯤꯕꯅꯦ ꯑꯃꯨꯛ
ꯋꯥꯔꯤ ꯑꯃ ꯂꯤꯕꯤꯌꯨ ꯍꯥꯏꯔꯣ
ꯍꯣꯏ
ꯋꯥꯔꯤꯂꯤꯒ ꯂꯣꯏ ꯀꯥꯎꯈ꯭ꯔꯦꯗ ꯑꯍꯟ ꯑꯣꯏꯔꯛꯄꯩꯔ
ꯊꯥꯟꯅꯔꯤꯕꯌꯦꯀꯣ
ꯍꯣꯏ ꯂꯤꯑꯣ ꯇꯞꯅ ꯇꯞꯅ ꯂꯤꯑꯣ ꯍꯣꯏ ꯍꯣꯏ
ꯍꯣꯢ ꯅꯪꯅ ꯀꯣ
ꯍꯣꯢ
ꯍꯅꯨꯕꯤ ꯑꯃꯁꯦ
ꯍꯣ ꯍꯣ ꯍꯣ
ꯅꯥꯔꯒ ꯂꯩꯕꯅꯦꯕ
ꯑꯣ ꯍꯣ
ꯑ ꯃꯣꯏ ꯏꯃꯨꯡꯗꯣ ꯃꯩ ꯆꯥꯛ ꯂꯛꯄꯒꯤꯒꯣ
ꯍ ꯍ
ꯆꯦꯡ ꯕꯣꯔꯥ ꯑꯃ ꯄꯨꯔꯥ ꯆꯦꯜꯂꯛꯕꯩ ꯋꯥꯅꯤ ꯑꯩꯅ ꯑꯗꯨꯅꯤꯅ ꯑꯗꯨ ꯑꯃꯒ ꯋꯥꯔꯤ ꯑꯃꯒ ꯂꯤꯕꯤꯒꯦꯀꯣ
ꯍꯣꯏ ꯅꯪꯅ ꯍꯥꯏꯗꯨ ꯆꯦꯡ ꯕꯣꯔꯥ ꯑꯃ ꯄꯨꯔ ꯆꯦꯟꯊꯣꯛꯑꯦ ꯍꯥꯏꯔꯤꯅꯦ
ꯍꯣꯏ ꯍꯥꯅꯨꯕꯤ ꯅꯥꯔ ꯂꯩꯕꯗꯣ ꯆꯦꯡ ꯕꯣꯔꯥ ꯑꯃ ꯑꯗꯨ ꯅꯣꯛꯅꯤꯡꯕꯅꯦꯕ ꯃꯥꯏꯗꯣ ꯍꯣꯏ
ꯎꯝ ꯏꯅꯥꯎꯅꯨꯄꯥꯅ ꯖꯨ ꯂꯤꯕꯗ ꯆꯞ ꯃꯥꯟꯅꯕ ꯇꯥꯏꯌꯦ ꯑꯁꯤ
ꯑꯥ ꯑꯗꯨ ꯋꯥꯔꯤ ꯑꯃꯒ ꯂꯤꯕꯤ ꯋꯥꯔꯤ ꯑꯃꯒ ꯂꯤꯕꯤꯒꯦꯀꯣ ꯑꯦꯍ ꯅꯣꯡꯃꯁꯦ
ꯍꯣꯢ
ꯑꯥꯑꯥ ꯂꯩꯁꯥꯕꯤ ꯄꯥꯈꯪ ꯅꯨꯡꯁꯤꯅꯕꯅꯦꯕ
ꯍꯣꯏ
ꯃꯕꯥꯅꯤꯗꯣ ꯗꯦꯇꯤꯡ ꯆꯠꯄ
ꯍꯣꯏ
ꯗꯦꯇꯤꯡ ꯆꯠꯂꯒ ꯋꯥ ꯉꯥꯡꯕ ꯂꯩꯇꯕꯩ ꯋꯥ ꯉꯥꯡꯅꯤꯡꯉꯥꯏ ꯂꯩꯇꯕꯩꯀꯣ
ꯍꯣꯢ
ꯅꯨꯄꯤꯅꯀꯣ ꯅꯨꯄꯥꯗ
ꯑ ꯍꯥꯏꯕ ꯌꯥꯗꯕ ꯑꯣꯏꯔꯗꯤ ꯍꯥꯏꯔꯛꯒꯅꯨ
ꯅꯪꯒꯤ ꯈꯨꯠꯇꯨ ꯄꯤꯔꯛꯑꯣ ꯊꯥꯡꯅ ꯀꯛ ꯀꯛꯄꯤꯒꯦ ꯍꯥꯏꯌꯦ
ꯃꯥꯏꯗꯣ ꯋꯥꯔꯤꯗꯣ ꯁꯥꯟꯅꯤꯉꯥꯢ ꯂꯩꯃꯟꯗꯕꯤꯀꯣ ꯅꯨꯄꯤꯁꯤꯅ ꯅꯨꯄꯥꯗ ꯅꯪꯒꯤ ꯅꯪꯒꯤꯈꯨꯠꯇꯨ ꯄꯤꯔꯛꯑꯣ ꯊꯥꯡꯅ ꯀꯛꯄꯤꯒꯦ ꯍꯥꯏ
ꯖꯥꯠ ꯖꯥꯠ
ꯏꯁ ꯑꯥ ꯑꯦ ꯑꯝ
ꯍꯩꯗꯕ ꯀꯌꯥ ꯊꯣꯛꯍꯩꯗꯕ ꯀꯌꯥ ꯊꯣꯛꯔꯛꯏꯅꯤꯅꯦ
ꯍꯥꯏ ꯅꯪꯁꯦ ꯋꯥꯔꯤ ꯑꯃ ꯋꯥꯔꯤ ꯑꯃꯒ ꯂꯤꯕꯤꯌꯣꯅꯦ
ꯋꯥꯔꯤ ꯑꯁ ꯑꯩꯗꯤ ꯌꯥꯝ ꯍꯩꯇꯦ ꯑꯩꯗꯤ ꯍꯣꯏ ꯃꯤ ꯂꯤꯔꯗꯤ ꯌꯥꯝ ꯅꯣꯛꯅꯤꯡꯕꯅꯦꯕ
ꯑꯥ
ꯑꯩꯗꯤ ꯑꯁꯤꯒꯨꯝꯕꯗꯤ ꯇꯦꯂꯦꯟ ꯌꯥꯝ ꯂꯩꯇꯦꯕ
ꯇꯦꯂꯦꯟ ꯌꯥꯝ ꯂꯩꯇꯦ
ꯍꯣꯏ ꯑꯗꯨꯒꯤ ꯋꯥꯔꯤ ꯑꯃ ꯂꯤꯕꯤꯒꯦ
ꯍꯣꯢ
ꯑꯁ ꯀꯥꯎꯈꯔꯦ ꯎꯇꯤꯒꯤ ꯊꯣꯡꯕꯗ ꯍꯣꯏ ꯂꯤꯕꯤꯔꯣ ꯂꯤꯕꯤꯔꯣ
ꯅꯣꯡꯃꯥꯁꯦ ꯃꯀꯣꯛ ꯃꯀꯣꯛ ꯅꯨꯄꯥꯃꯥ ꯇꯀꯂꯨ ꯅꯨꯄꯥ ꯑꯃꯁꯦ ꯂꯝꯕꯤꯗ ꯆꯠꯂꯒ ꯂꯩꯕ ꯃꯀꯣꯛꯇꯣ ꯇꯥꯡꯃꯟꯕꯩꯀꯣ
ꯍꯣꯏ
ꯅꯣꯡꯃꯩꯅ ꯀꯥꯞꯄ ꯃꯥꯟꯂꯤꯕ
ꯅꯣꯏꯅ ꯀꯥꯞꯄ ꯃꯇꯝꯗ ꯃꯈꯣꯟ ꯃꯈꯣꯟꯗꯨ
ꯑꯥ
ꯋꯔꯤ ꯌꯥꯝ ꯌꯥꯝ ꯂꯩꯔꯝꯃꯦ
ꯃꯀꯣꯛꯇꯣ ꯇꯥꯡꯃꯟꯕꯒꯤ ꯅꯣꯡꯃꯩꯅ ꯀꯥꯞꯄꯁꯨ ꯆꯪꯗꯔꯦꯕ ꯃꯈꯣꯟꯗꯣ ꯆꯤꯡꯌꯨ ꯂꯥꯎꯒ ꯆꯦꯡꯉꯤꯌꯦ
ꯃꯀꯣꯛꯇꯣ ꯂꯥꯜꯂꯥ ꯆꯠꯈꯤꯕ ꯋꯥꯅꯦꯕ ꯈꯦꯠꯂꯥꯒ
ꯃꯈꯣꯟꯒ ꯁꯤꯌꯨ ꯍꯥꯏꯌꯦ
ꯅꯪꯁꯨ ꯋꯥꯔꯤ ꯑꯃ ꯂꯤꯕꯤꯌꯣꯅꯦ
ꯅꯣꯡꯃꯅꯦ
ꯑꯥ
ꯃꯆꯥꯅꯨꯄꯥꯁꯦ
ꯍꯣꯏ
ꯑꯥ ꯗꯣꯛꯇꯔ ꯌꯥꯝ ꯑꯣꯏꯅꯤꯡꯕ
ꯑꯥ
ꯃꯥꯁꯦ ꯗꯣꯛꯇꯔ ꯑꯣꯏꯅꯤꯡꯕꯩ ꯃꯥ ꯍꯥꯏꯗꯤ ꯎꯝ ꯃꯣꯏ ꯏꯃꯨꯡꯒꯤꯀꯣ ꯁꯟꯗꯣ
ꯑꯥ
ꯃꯥꯁꯦ ꯌꯦꯡꯉꯦ ꯍꯥꯏꯌꯦꯕꯀꯣ
ꯑꯥ
ꯑꯗꯨꯒ ꯑꯥ ꯃꯤꯅ ꯑꯗꯨꯝ ꯍꯥꯏꯅꯩꯩꯅ ꯃꯤ ꯁꯤꯈꯔꯥꯀꯥꯟꯗ ꯑꯝ ꯁꯣꯔꯤ ꯀꯩꯀꯥ
ꯑꯥ
ꯃꯣꯏ ꯁꯟꯗ ꯂꯥꯏꯌꯦꯡꯉꯒ ꯃꯣꯏ ꯕꯕꯥꯗ ꯑꯝ ꯁꯣꯔꯤ ꯍꯥꯏꯔꯒ ꯌꯦꯡꯉꯔꯛꯄꯗ ꯁꯟꯗꯣ ꯁꯤꯔꯝꯃꯦꯌꯦ
ꯑꯥ ꯑꯗꯨꯒ ꯀꯣ ꯑꯩ ꯋꯥꯔꯤ ꯑꯃꯒ ꯂꯤ ꯂꯤꯕꯤꯒꯦꯀꯣ
ꯍꯣꯏ ꯂꯤꯕꯨꯗꯤ ꯂꯤꯌꯣ
ꯃꯃꯤꯠ ꯎꯗꯕ ꯑꯃ ꯅꯣꯡꯃꯁꯦ ꯃꯥ ꯃꯃꯤꯠ ꯎꯗꯕ ꯑꯃꯒꯀꯣ
ꯎꯝ
ꯅꯥ ꯄꯪꯕ ꯑꯃꯒ
ꯍꯣꯏ
ꯆꯨ ꯆꯥꯔꯒ ꯂꯩꯔꯝꯃꯧ ꯃꯥꯅꯤ ꯋꯥꯅꯦꯕ ꯆꯨ ꯈꯪꯉꯦꯀꯣ ꯑꯖ ꯆꯥ ꯆꯥꯒ ꯂꯩꯕ ꯃꯇꯝꯗ ꯑꯦꯔꯣꯄ꯭ꯂꯦꯟ ꯑꯃ ꯄꯥꯏꯈꯤꯕ
ꯃꯃꯤꯠ ꯎꯗꯕ ꯃꯃꯤꯠ ꯎꯗꯕ ꯅꯨꯄꯥꯅꯀꯣ
ꯎꯝ
ꯑꯦ ꯑꯦꯔꯣꯄ꯭ꯂꯦꯟ ꯑꯃ ꯄꯥꯏꯒꯤ ꯍꯥꯏꯒꯤꯕ ꯑꯗꯨꯅꯥ ꯅꯥ ꯄꯪꯕ ꯅꯨꯄꯥꯗꯨꯅ ꯑꯣ ꯑꯩꯁꯨ ꯇꯥꯏꯌꯦ ꯍꯥꯏ ꯑꯥ ꯍꯥ ꯑ
ꯑꯗꯨꯒ ꯑꯃ ꯋꯥꯂꯤꯌꯦ
ꯑꯃ ꯑꯃꯗꯨ ꯀꯩꯅꯣ ꯑꯣ ꯑꯗꯨꯒ ꯑ ꯃꯈꯣꯡ ꯃꯈꯣꯡ ꯇꯦꯛꯄ ꯅꯨꯄꯥꯅ ꯑꯩ ꯇꯥꯟꯅꯔꯒꯦ ꯍꯥꯏꯌꯦ
ꯂꯥꯟꯅ
ꯑꯦ ꯍ ꯑꯩ ꯊꯥꯏꯅꯒꯤ ꯋꯥꯔꯤ ꯐꯖ ꯐꯖꯕ ꯌꯥꯝ ꯂꯩꯕꯅꯦꯕ ꯑꯩ ꯍꯣ ꯍꯣꯔꯦꯟ ꯀꯥꯎ ꯈꯔ ꯌꯦꯡꯉꯒ ꯑꯩ ꯑꯃꯨꯛ ꯀꯣ ꯅꯪꯉꯣꯟꯗ ꯁ꯭ꯇꯣꯔꯤꯁꯤꯡ ꯑꯦ ꯋꯥꯔꯤꯁꯤꯡꯗꯣ ꯑꯩ ꯑꯃꯨꯛ ꯂꯤꯕꯤꯒꯦꯕ
ꯍꯣꯏ ꯈꯧꯔꯥꯡꯅ ꯉꯥꯏꯖꯔꯤ
ꯑꯗꯨꯒꯤ ꯋꯥꯔꯤ ꯅꯪ ꯇꯥꯐꯝꯗꯣ ꯅꯪꯒꯤ ꯂꯤꯁ ꯑꯥ ꯅꯪꯒꯤ ꯑꯥ ꯅꯪ ꯀꯥꯟꯅꯕ ꯌꯥꯝ ꯐꯪꯒꯅꯤꯕꯀꯣ
ꯍ ꯍꯣ ꯍꯣꯏ ꯍꯣꯏ ꯅꯪꯅ ꯂꯤꯕꯗꯨꯁꯨ ꯑꯗꯨꯝ ꯅꫭꯛ ꯅꫭꯛ ꯑꯈꯣꯏꯗ ꯅꯣꯛꯅꯤꯡꯕ ꯐꯥꯎꯋꯤꯗꯣ
ꯑ
ꯑ ꯍꯛꯆꯥꯡ ꯌꯥꯝ ꯐꯩꯅꯦ ꯌꯥꯝ ꯀꯥꯟꯅꯩꯅꯦ ꯍꯣꯏ
ꯑꯩꯅ ꯅ ꯑꯩꯅ ꯑꯗꯨꯝ ꯔꯦꯔꯤꯕꯀꯨꯝꯗ ꯅꯪ ꯑꯗꯨꯝ ꯅꯪꯒꯤ ꯊꯝꯃꯣꯏ ꯁꯦꯡꯅ ꯅꫭꯛꯅꯤꯡꯕ꯭ꯔꯥ ꯅꯠꯇ꯭ꯔꯒ ꯅꯣꯛꯁꯤꯟꯅꯕ꯭ꯔꯥ ꯑꯣ ꯑꯗ ꯗꯨꯝ ꯋꯥꯔꯤ ꯑꯣꯏꯔꯖꯨ ꯌꯥꯝ ꯅꫭꯛꯅꯤꯡꯕ ꯖꯨ ꯗꯨꯝ ꯐꯥꯎꯕꯅꯦꯕ
ꯍꫭ ꯍꫭ ꯍꯣꯏ
ꯉꯁꯥꯏꯒꯤ ꯋꯥꯔꯤꯗꯣ ꯉꯁꯥꯏ ꯅꯨꯄꯤꯒ ꯄꯥꯈꯪ ꯀꯩꯅꯔ ꯃꯇꯝꯗ ꯋꯥ ꯉꯥꯡꯅꯤꯉꯥꯏ ꯂꯩꯃꯟꯗꯕꯒꯤ ꯅꯨꯄꯤ ꯅꯨꯄꯤꯗꯨꯅ ꯅꯪꯒꯤ ꯈꯨꯠꯇꯨ ꯄꯤꯔꯣ ꯊꯥꯡ ꯀꯛꯄꯤꯒꯦ ꯍꯥꯏꯗꯨ ꯑꯗꯨ ꯌꯥꯝ ꯅꯣꯛꯅꯤꯡꯕꯅꯦ ꯑꯩꯁꯨ ꯍꯥꯟꯅ ꯇꯥꯕ ꯃꯇꯝꯗꯀꯣ ꯌꯥꯝ ꯅꯣꯛꯅꯤꯡꯉꯦꯗꯨ ꯍꯣꯏ ꯅꯣꯏ ꯈꯨꯠꯇꯨ ꯄꯤꯔꯛꯑꫭ ꯊꯥꯡ ꯀꯛꯄꯤꯒꯦ ꯑꯩ
ꯑꯗꯣ ꯕ꯭ꯔꯣ ꯕ꯭ꯔꯣ ꯍꯌꯦꯡꯗꯤ ꯀꯩꯀꯩ ꯄ꯭ꯂꯥꯟ ꯂꯩꯒꯦ ꯑꯗꯨꯝ ꯐ꯭ꯔꯤ ꯂꯩꯔꯛꯇꯣꯏꯔꯣ
ꯍꯌꯦꯡꯁꯦ ꯐ꯭ꯔꯤꯕꯨꯗꯤ ꯂꯩꯅꯤ ꯑꯗꯨꯕꯨ ꯑꯗꯨꯝ ꯑꯥ ꯐ꯭ꯔꯤ ꯏꯃꯥꯟꯅꯕ ꯥꯕ ꯌꯨꯝꯗ ꯆꯠꯂꯒ ꯍꯣꯏ ꯏꯃꯥꯟꯕ ꯌꯨꯝꯗ ꯆꯠꯂꯒ ꯁꯤꯡꯖꯨꯒꯨꯝꯕ ꯀꯣ ꯃꯤꯃꯤ ꯁꯤꯡꯖꯨꯒꯨꯝꯕ ꯑꯗꯨꯝ ꯁꯥꯔꯒ ꯃꯠ ꯇꯝ ꯂꯦꯟꯕ ꯑꯣꯏꯅ ꯑꯗꯨꯝ ꯂꯩꯅꯤ
ꯅꯃꯥꯟꯅꯕꯗꯣ ꯋꯥꯡꯕ꯭ꯔꯣ
ꯈꯔ ꯈꯔꯗꯤ ꯋꯥꯡꯉꯦ ꯑꯗꯨꯕꯨ ꯌꯥꯝꯗꯤ ꯅꫭꯛꯀꯜꯂꯤꯍꯦ ꯃꯥꯁꯨ
ꯑꯗꯨꯒ ꯃꯣꯏꯁꯨ ꯌꯥꯝ ꯊꯣꯛꯀꯟꯕ ꯃꯥꯁꯦ
ꯃꯥꯏ ꯃꯣꯏ ꯃꯅꯝꯕꯥꯎꯗꯤ ꯂꯣꯏꯔꯦ
ꯆꯍꯤ ꯆꯍꯤ ꯑꯃ ꯊꯤ ꯐꯥꯏꯗꯕꯩ ꯃꯅꯝ ꯑꯗꯨꯝ ꯆꯞ ꯃꯥꯟꯅꯩ
ꯋꯥ꯭ꯔꯤꯇꯥ
ꯅꯪ ꯅꯪ ꯅꯪ ꯏꯃꯨꯡꯗ ꯂꯩꯕ꯭ꯔꯣ ꯃꯄꯥꯟꯗ ꯂꯩꯕ꯭ꯔꯣ
ꯑꯩꯗꯤ ꯃꯄꯥꯟ ꯂꯝꯗ ꯂꯩꯇꯦ ꯌꯨꯝꯗ ꯂꯩꯌꯦ
ꯌꯨꯝꯗ ꯂꯩ ꯍꯥꯏꯁꯦ ꯃꯄꯥꯟꯗ ꯍꯥꯏꯗꯤ ꯑꯥꯎꯠꯁꯥꯏꯠ ꯃꯄꯥꯟꯗ ꯍꯥꯏꯗꯤ ꯏꯃꯨꯡꯗ ꯇꯨꯝꯕ꯭ꯔꯥ ꯃꯄꯥꯟꯗ ꯂꯩꯕ꯭ꯔꯥ ꯍꯥꯏꯕ
ꯀꯥ ꯃꯅꯨꯡꯗ ꯂꯩꯌꯦ ꯍꯧꯖꯤꯛꯄꯨꯗꯤ ꯑꯩꯈꯣꯏ ꯃꯥꯈꯣꯏ ꯑꯩꯈꯣꯏ ꯄꯥꯈꫭꯏ
ꯑꫭꯀꯦ ꯀꯥ ꯃꯅꯨꯡꯗ ꯂꯩꯔꯗꯤ ꯅꯪ ꯃꯤ ꯈꯔꯁꯨ ꯇꯨꯝꯔꯝꯒꯅꯦꯕꯀꯣ
ꯍꯣꯏ
ꯃꯣꯏ ꯇꯨꯝꯕ ꯃꯇꯝꯗ ꯑꯌꯦꯠꯄ ꯄꯤꯌꯦ ꯍꯥꯏꯕ ꯋꯥ ꯉꯥꯡꯕꯗꯨꯁꯨ ꯑꯗꯨꯝ ꯇꯞ ꯇꯞꯅ ꯉꯥꯡꯉꯣꯕꯀꯣ
ꯑ ꯍꯣꯏ ꯍꯣꯏ ꯍꯣꯏ ꯑꯗꯨꯅꯦ ꯕ꯭ꯔꯣꯖꯨ ꯑꯗꯨꯝ ꯒ꯭ꯌꯥꯟ ꯇꯥꯔꯤꯗꯨꯅꯤ ꯍꯣꯏ ꯑꯩꯖꯨ ꯌꯥꯔꯤꯃꯛꯈꯩ ꯇꯞꯅ ꯉꯥꯡꯉꯤꯅꯤ
ꯑꯩꯖꯨ ꯈꯔ